ꯑꯐ
ꯇꯥꯔꯕꯣ
ꯇꯌꯦ ꯇꯌꯦ
ꯀꯩ ꯇꯧꯔꯤꯅꯣ
ꯑꯗꯨꯝ ꯂꯩꯌꯦꯗ
ꯑꯣ ꯑꯁ ꯆꯥꯛ ꯆꯥꯔꯕꯣ
ꯆꯥꯗ꯭ꯔꯤꯗꯥ
ꯉꯁꯤ ꯁꯅꯥꯄ ꯆꯠꯄꯗꯣ ꯀꯩꯅꯣ ꯇꯧꯕ꯭ꯔꯥ ꯉꯝꯕ꯭ꯔꯥ
ꯑꯁ ꯑꯃꯁꯨ ꯉꯝꯗꯦ ꯑꯃꯁꯨ ꯉꯝꯗꯦ ꯗ꯭ꯔꯣ ꯑꯣ ꯆꯟꯅꯤꯗ
ꯑꯅꯤꯔꯛ ꯆꯠꯄ꯭ꯔꯥ
ꯑ ꯭ꯔꯣ ꯭ꯔꯣꯇꯗꯦꯍ ꯍꯥ
ꯄꯨꯡ ꯀꯌꯥꯗꯣ ꯆꯄ꯭ꯔꯅꯦ ꯅꯪ
ꯑꯁ ꯕꯖꯥꯔ ꯆꯠꯇ꯭ꯔꯦ ꯑꯩ ꯃꯣꯏꯅ ꯑꯩ ꯀꯣꯂꯦꯖ ꯊꯣꯛꯂꯛꯄꯗꯨꯣ ꯑꯗꯨꯗ ꯑꯗꯨꯝ ꯆꯆꯅꯝ ꯑꯗꯨ ꯑꯩ ꯆꯥꯅꯤꯡꯗꯣꯏ ꯍꯥꯏꯔꯒ
ꯑꯣ ꯍꯣꯏ ꯀꯅꯥꯒ ꯆꯠꯄ꯭ꯔꯥ ꯉꯁꯤꯗꯤ
ꯑꯁ ꯂꯒ ꯁꯥꯟ ꯀꯣꯏ ꯂꯒ ꯁꯥꯟ ꯑꯋꯥ
ꯀꯩꯅꯣ ꯔꯣꯌꯥꯜꯗ ꯑꯣꯏꯔꯝꯒꯅꯤꯅꯦ ꯑꯗꯨꯗꯤ
ꯑ ꯍꯦꯠ
ꯎꯝ ꯑꯗꯣ ꯃꯟꯗꯦꯒꯤ ꯑꯦꯛꯖꯥꯝꯗꯤ ꯈꯔ ꯄꯥꯁꯦ ꯄꯥꯔꯁꯦ
ꯑ ꯄꯥꯎ ꯃꯗꯦꯗꯤ ꯁꯨ ꯆꯤꯗꯅ
ꯑꯣ ꯍꯥꯏꯗꯤ ꯇ꯭ꯌꯨꯁꯗꯦꯒꯤ ꯉꯁꯤ ꯉꯁꯤ ꯅꯨꯡꯗꯥꯡ ꯀꯣꯏꯁꯟ ꯑꯃꯔ ꯑꯅꯤꯔꯥ ꯄꯥꯔꯁꯦ ꯑꯗꯨꯒ ꯍꯌꯦꯡꯁꯨ ꯍꯌꯦꯡ ꯅꯨꯡꯗꯥꯡ ꯃꯤꯗꯥꯁꯨ ꯑꯅꯤꯔꯥ ꯄꯥꯔꯁꯦ ꯑꯗꯨꯒ ꯃꯟꯗꯦꯒꯤ ꯅꯨꯡꯗꯥꯡꯁꯨ ꯑꯅꯤꯔꯥ ꯄꯥꯔꯁꯦ ꯑꯗꯨ ꯑꯣꯏꯔꯗꯤ ꯇꯔꯨꯛ ꯇꯣꯇꯦꯜ ꯇꯔꯨꯛ ꯈꯪꯉꯗꯤ ꯌꯥꯔꯦꯗꯅ
ꯑ ꯄꯑꯣ ꯄꯑꯣ ꯑ ꯍꯥꯏꯗꯤ ꯑꯦꯁ ꯇꯨꯝꯃ ꯁꯤꯗꯤ ꯐꯖꯅ ꯇꯨꯝꯃꯁꯔꯥ ꯈꯟꯕꯅꯦꯕ ꯄ ꯌꯦꯡꯕ ꯂꯣꯏꯔꯒ
ꯐ꯭ꯔꯥꯟꯁꯀꯤ ꯌꯦꯡꯉꯣꯏꯗ꯭ꯔꯣ
ꯑꯁ ꯐꯥꯟꯁꯤ ꯉꯝꯃ꯭ꯔꯅꯤꯅ ꯑꯗꯣ ꯀꯩꯅꯣꯗꯅ ꯌꯦꯡꯕꯗꯣ ꯑꯩ ꯐꯖꯅ ꯇꯨꯝꯅꯕꯁꯨ ꯀꯨꯏꯌꯦ ꯑꯗꯨ ꯁꯤꯗꯤ ꯐꯖꯅ ꯊꯃ ꯈꯥꯟ ꯃꯅꯦ
ꯎꯝ ꯑꯁ ꯏꯝꯄꯣꯔꯇꯦꯟꯗꯣ ꯈꯔ ꯉꯟꯅ ꯐꯪꯉꯗꯤ ꯐꯒꯗꯕꯀꯣ
ꯎꯝ
ꯎꯝ ꯃꯥꯏ ꯕꯤꯀꯥꯁꯇꯁꯨ ꯑꯁ ꯑꯩꯈꯣꯏꯗ ꯄꯤꯒꯅꯨ ꯍꯥꯏꯕꯗꯨꯗꯤ ꯑꯁ ꯈꯔ ꯅꯨꯡꯉꯥꯏꯖꯦꯗ
ꯃꯣꯏꯁꯨ ꯀꯣꯂꯦꯖꯀꯤ ꯑꯦꯛꯖꯥꯝ ꯂꯕ
ꯌꯥ ꯑꯗꯨꯃꯥꯏꯅ ꯇꯧ ꯑꯗꯨꯁꯨ ꯌꯥꯏꯑꯕ
ꯐꯥꯏꯅꯦꯜꯁꯨ ꯐꯥꯏꯅꯦꯜꯅꯤꯅ ꯐꯖꯅ ꯄꯤꯕ ꯌꯥꯕꯅꯤ ꯑꯩꯁꯨ ꯈꯪꯗꯦ ꯌꯥꯝ ꯂꯤꯛꯄ ꯇꯧꯕꯒꯤꯦꯔꯥ
ꯑꯁ ꯅꯪꯗꯤ ꯆꯥꯛ ꯊꯣꯡꯉꯕꯣ
ꯍ ꯏꯅꯎ ꯐꯅ ꯊꯝꯕꯤꯔꯦ ꯍꯣꯏ
ꯑꯣ ꯀꯔꯤ ꯌꯦꯟꯁꯥꯡ ꯊꯣꯡꯕ꯭ꯔꯥ
ꯑꯁ ꯌꯦꯟ ꯈꯔ ꯂꯧꯔꯒ ꯊꯣꯡꯉꯨ
ꯅꯣꯏꯁꯨ ꯑꯁ ꯏꯟꯁꯥꯡꯗꯤ ꯍꯥꯎꯕ ꯑꯗꯨꯝ ꯆꯥꯏꯍꯦ
ꯑꯁ ꯆꯥꯎꯇꯤꯗ ꯏꯟꯁꯥꯡ ꯆꯥꯅꯤꯡꯉꯥꯏꯁꯨ ꯂꯩꯗꯕ ꯑꯗꯨꯒꯤꯅ
ꯑ ꯏꯟꯁꯥꯡ ꯆꯥꯅꯤꯡꯉꯥꯏ ꯂꯩꯇꯕꯒꯤ ꯑꯗꯨꯝ ꯌꯦꯟ ꯆꯥꯕ ꯌꯥꯏ ꯌꯥꯏ
ꯅꯗꯤ ꯀꯩꯩꯅꯁꯟ ꯆꯕ
ꯑꯁ ꯑꯩꯈꯣꯏꯗꯤ ꯕ꯭ꯔꯤꯟꯖꯣ ꯈꯥꯃꯦꯟꯗꯣ ꯈꯃꯦꯠꯅ ꯁꯥꯡꯕꯗꯣ ꯑꯗꯨ ꯊꯣꯡꯉꯦ
ꯍꯥꯎꯅꯦꯅꯥ ꯁꯥꯥꯟꯗ
ꯑꯣ
ꯑꯗꯨꯒꯨꯝꯕ ꯌꯦꯟꯁꯥꯡꯗꯨꯅ ꯍꯥꯎꯕꯅꯤꯗ
ꯉꯁꯤ ꯑꯩ ꯏꯃꯥꯟꯅꯕ ꯑꯃ ꯃꯁꯛ ꯐꯖꯕ ꯂꯥꯛꯈ꯭ꯔꯦꯅꯦ ꯑꯩ ꯅꯦꯛꯁ ꯗꯣꯔꯗ ꯂꯩꯕꯗꯣ
ꯑ ꯑ
ꯑꯁꯤꯅ ꯂꯥꯛꯄ ꯍꯣꯏ
ꯑꯐꯤꯁ
ꯃꯥꯁꯦ ꯍꯧꯖꯤꯛ ꯐꯤ ꯁꯨꯔꯒ ꯂꯩꯔꯦ
ꯑꯁ ꯀꯩꯒꯤꯅꯣꯅꯦ ꯐꯤ ꯁꯨꯕꯗꯣ
ꯑꯁ ꯃꯥꯁꯦ ꯑꯗꯨꯝ ꯌꯦꯡꯕꯗ ꯅꯨꯡꯁꯤ ꯅꯨꯡꯁꯤꯕꯀꯣ
ꯑꯝ
ꯃꯥꯗꯤ ꯑꯩꯈꯣꯏꯕꯨ ꯅꯨꯡꯁꯤꯗꯕ
ꯎꯝ ꯃꯥꯗꯨ ꯄꯪꯇꯧ ꯇꯧꯕ ꯃꯥꯜꯂꯤꯗ
ꯍ
ꯅꯗꯤ ꯂꯣꯏꯗ꯭ꯔꯤꯕꯣ ꯊꯣꯡꯕ
ꯑꯁ ꯍꯧꯖꯤꯛ ꯂꯣꯏꯔꯤꯗ ꯉꯥꯏꯔꯦ ꯁꯤ ꯈꯔ ꯂꯩꯔꯗꯤ ꯆꯥꯔꯅꯤ
ꯑꯣ ꯏꯃꯥꯟꯅꯕꯁꯨ ꯂꯩꯕ꯭ꯔꯣ
ꯍꯣꯏ ꯃꯥ ꯉꯁꯤ ꯀꯩꯅꯣ ꯉꯁꯥꯏꯗꯣ
ꯎꯝ
ꯑꯩꯈꯣꯏ ꯔꯦꯟ ꯊꯤꯕ ꯆꯠꯂꯦꯕ ꯑꯗꯣ ꯆꯤꯡꯃꯥꯏꯔꯣꯡꯗ ꯑꯃ ꯆꯤꯡꯃꯥꯏꯔꯣꯡ ꯅꯠꯇꯕ ꯂꯩꯐꯝ ꯈꯨꯅꯥꯎꯗ ꯑꯃꯗꯤ ꯐꯪꯉꯦꯕ ꯑꯗꯨꯗ ꯂꯩꯔꯅꯤꯅꯗꯤ ꯍꯥꯏꯗꯤ ꯍꯥꯏꯈ꯭ꯔꯕꯅꯤ ꯗꯤꯄꯣꯖꯤꯠ ꯑꯁ ꯋꯥꯡꯉꯦꯅꯦ ꯅꯪ ꯀꯦ ꯂꯧꯒꯦ ꯍꯥꯏꯔꯤꯅꯦ ꯊꯥ ꯑꯍꯨꯝꯒꯤ
ꯊꯥ ꯍꯣꯡꯒꯦ
ꯑꯣ ꯊꯥ ꯑꯃꯒꯤ ꯊ꯭ꯔꯤ ꯀꯦꯀꯣ
ꯋꯥꯏ
ꯑꯗꯨꯗ
ꯏꯁꯇꯤꯗꯅꯦ ꯍꯥꯏꯣꯅ ꯏꯁꯇꯤꯗꯅꯦ ꯊꯥꯅꯤꯒꯤꯒꯨꯝꯕ ꯑꯗꯨꯝ ꯆꯁꯣ ꯑꯗꯨꯃꯥꯏꯅ ꯍꯥꯏꯔꯗꯤ ꯌꯥꯒꯅꯤꯗ ꯑꯗꯨꯕꯨꯗꯤ ꯍꯣꯏ ꯏꯁꯇꯨꯗꯦꯟꯕꯨꯗꯤ ꯀꯣꯟꯁꯤꯗ꯭ꯔꯦꯁꯟꯗꯤ ꯑꯗꯨꯝ ꯄꯤꯌꯦꯅ
ꯍꯣꯏ ꯑꯩꯈꯣꯏ ꯍꯥꯏꯗꯤ ꯍꯥꯏꯕꯅꯦ ꯑꯗꯨ ꯅꯍꯥꯟꯁꯨ ꯇꯪꯈꯨꯜ ꯅꯨꯄꯥꯗꯣ ꯃꯥꯒꯤ ꯊꯤꯕꯅꯦꯕ ꯃꯥꯒꯤ ꯊꯤꯕꯗꯁꯨ ꯍꯣꯏ ꯍꯥꯏꯔꯕ ꯑ ꯀꯩꯩꯅꯣꯗ ꯈꯔ ꯇꯥꯕꯤꯌꯣ ꯍꯥꯏꯕꯅꯦꯕ ꯑꯗꯨ ꯇꯥꯗꯕꯒꯤ ꯃꯥꯁꯨ ꯂꯩ ꯕꯅꯦꯕ
ꯎꯝ
ꯎ ꯣꯗꯤ ꯌꯦꯒꯤꯔꯣ ꯋꯥꯅ ꯆꯣ
ꯑꯁ ꯌꯦꯡꯉꯅꯤꯅ ꯌꯦꯡꯗ꯭ꯔꯗꯤ
ꯐꯖꯗꯤ ꯐꯖꯕꯅꯤ ꯔꯥꯎꯟ ꯑꯣꯐ ꯁꯤꯛꯁꯇꯤꯟꯅꯤꯅ ꯐꯖꯅꯗꯤ ꯁꯥꯟꯅꯔ ꯑ
ꯑꯣ ꯍꯣꯏ ꯐꯠꯖ ꯍꯥꯏꯔꯅꯤ ꯉꯁꯤꯗꯤ
ꯑꯁ ꯑꯌꯨꯛꯇꯒꯤꯨꯝ ꯐꯖꯅ ꯇꯨꯝꯗꯕꯅꯤꯅ ꯑꯁ ꯋꯥꯏꯗ ꯑꯁ
ꯑꯁ ꯑꯗꯨꯅꯦ ꯉꯁꯤ ꯐꯖꯅ ꯇꯨꯝꯗꯦ ꯑꯗꯨꯒꯤ ꯑꯦꯛꯖꯥꯝꯗꯨꯁꯨ ꯈꯔ ꯋꯥꯔꯦ
ꯑꯁ ꯍꯣꯏꯗꯤ ꯑꯁ ꯇꯨꯝ ꯇꯧꯔꯒ ꯇꯨꯝꯕꯁꯨ ꯐꯪꯗꯦ ꯌꯦ ꯅꯗꯄ ꯑꯁꯤ ꯌꯨꯝ ꯍꯜꯂꯗꯤ ꯇꯨꯝꯈꯩ ꯇꯧꯕꯅꯦꯕ ꯂꯁꯨ ꯊꯩꯅꯦ ꯂꯣꯏꯣꯏꯅꯦ ꯊꯕꯛꯛꯇ ꯂꯣꯛꯀꯦ ꯎ ꯑꯦ ꯍꯤꯟꯗꯤ ꯆ꯭ꯔꯁ ꯆꯠ ꯀ꯭ꯔꯣ
꯭ꯔ ꯣ ꯌꯦꯦꯡꯗꯤ ꯏꯠ ꯁꯀꯕ ꯃꯥꯗꯦ ꯅꯪꯒꯤ
ꯎꯝ ꯆꯠꯂꯣꯏꯗ ꯆꯠꯀꯗꯕ ꯃꯥꯟꯗꯦ
ꯗꯤ ꯆꯠꯀꯗꯕ ꯃꯥꯟꯂꯦꯕ
ꯎꯝ
ꯁꯥꯔꯁꯨ ꯐꯖꯅ ꯆꯠꯇ꯭ꯔꯔꯤꯅꯦ ꯁꯤꯗ ꯂꯩꯔꯗꯤ ꯏꯝꯐꯥꯜꯗ
ꯁꯤꯅꯦ
ꯈꯨꯟꯗ ꯇꯃꯦꯡꯂꯣꯡꯗ ꯂꯩꯔꯤ ꯍꯣꯏ
ꯐꯖꯟꯗꯤ ꯆꯠꯇ ꯃ ꯃꯣꯟꯅꯤ ꯌꯥꯝ ꯇꯥꯏꯅꯦꯁ ꯅꯣꯏꯔꯣꯝꯗ
ꯍꯣꯏ ꯍꯨꯏ ꯍꯨꯏꯗꯤ ꯌꯥꯝꯃꯦ ꯍꯣꯏꯗꯤ ꯑꯁ ꯑꯗꯨꯝ ꯍꯣꯡꯕ ꯍꯦ
ꯎꯝ ꯑꯩꯃ ꯍ ꯐꯁꯅ ꯇꯥꯏꯌꯦ
ꯥ ꯃꯟꯗꯅꯀꯣ ꯑꯁ ꯈꯔ ꯅꯣꯡ ꯆꯨꯕꯁꯦ ꯈꯔ ꯀꯟꯅ ꯆꯨꯔꯗꯤ ꯐꯥꯒꯗꯕ
ꯎꯝ ꯑꯣ ꯁꯣ ꯐꯁꯦ ꯅ ꯆꯣ ꯊ ꯁ ꯑꯩꯈꯣꯏꯔꯣꯝꯗꯗꯤ ꯐꯖꯅ ꯆꯨꯔꯝꯃꯅꯤ ꯑꯗꯣ ꯁꯤꯔꯣꯝꯗꯗꯤ ꯅꯉꯣꯡꯗꯤ ꯐꯖꯅ ꯆꯨꯗꯕꯅꯤꯅꯀꯣ
ꯈꯔ ꯐꯥꯎꯗꯤ ꯑꯁ ꯑꯗꯨꯝ ꯍꯥꯏꯅ ꯁꯥꯔꯅꯤ
ꯎꯝ
ꯅꯕꯦꯝꯕꯔꯒꯤ ꯈꯔ ꯏꯪꯅꯤ
ꯎꯝ ꯏꯟꯇꯔ ꯊꯨꯅ ꯂꯥꯛꯑꯒꯁꯨ ꯐꯔꯦꯗ ꯋꯤꯟꯇꯔ ꯊꯨꯅ ꯂꯥꯛꯈ꯭ꯔꯁꯨ ꯐꯔꯒ
ꯇꯔ ꯍꯦꯅ ꯄꯝ ꯍ
ꯁꯃꯔ ꯆꯅ ꯍꯥꯏ ꯆ
ꯈ꯭ꯔꯤꯁꯃꯥꯁ ꯁꯤꯖꯟꯗꯣ ꯅꯨꯡꯉꯥꯏꯌꯦꯕ
ꯎꯝ
ꯑꯁ ꯀꯩꯅꯣ ꯑꯁ ꯈ꯭ꯔꯤꯁꯃꯥꯁꯁꯨ ꯍꯥꯟꯅꯒꯤ ꯑꯣꯏ ꯍꯥꯟꯅꯒꯤ ꯍꯥꯟꯅꯒꯤ ꯒꯤ ꯒꯨꯝꯅ ꯇꯧꯔꯔꯣꯏꯅꯦ ꯍꯟꯗꯛꯇꯤ ꯀꯣꯂꯦꯖ ꯂꯣꯏꯕꯅꯤꯅ
ꯑ
ꯄ꯭ꯔꯦꯁꯔ ꯑꯃ ꯂꯩꯔꯅꯦꯕ
ꯁ꯭ꯔꯗ ꯄꯨꯟꯁꯤ ꯈꯜꯂ
ꯎꯝ
ꯋꯥꯌꯦꯦꯗ
ꯍꯣꯏ ꯄꯩꯁꯥꯁꯦ ꯅꯤꯄꯥꯜ ꯔꯣꯝꯗ ꯄꯩꯁꯥ ꯇꯥꯅ ꯆꯠꯁꯤꯔꯛꯅꯁꯨ ꯑꯗꯨꯝ ꯈꯟꯕ ꯑꯩꯈꯣꯏ ꯏꯃꯥ ꯑꯩꯈꯣꯏꯗꯤ ꯏꯆꯦꯈꯣꯏꯗ ꯆꯠꯅꯤꯡꯉꯗꯤ ꯆꯠꯂꯣꯗꯤ ꯍꯥꯏꯕꯅꯦꯕ
ꯑ
ꯃꯣꯏꯗꯤ ꯄꯦꯗꯤ ꯅꯨꯡꯉꯥꯏꯕꯒꯤ ꯑꯩꯈꯣꯏꯅ ꯐꯖꯅ ꯁꯦꯚꯤꯡ ꯇꯧꯔꯗꯤ ꯑꯗꯨꯝ ꯌꯥꯔꯅꯤ ꯁꯤꯗ ꯂꯥꯛꯑꯒ ꯕꯤꯖꯤꯅꯦꯁ ꯇꯧꯅꯤꯡꯉꯥꯏꯁꯨ ꯌꯥꯔꯅꯤ ꯅꯪ ꯆꯠꯅꯤꯡꯉꯤꯗꯤ ꯆꯠꯂꯣ ꯍꯥꯏꯗꯤ ꯍꯥꯏꯕꯅꯦꯕ ꯑꯗꯨꯗ ꯑꯩꯅ ꯆꯠꯅꯤꯡꯗꯕꯀꯣ ꯎꯝ
ꯎꯝ
ꯗ ꯈꯗ ꯔꯟꯅꯤꯡ ꯃꯗꯨꯗ ꯑꯁ ꯀꯃꯥꯏꯅ ꯏꯟꯗꯤꯌꯥ ꯃꯄꯥꯟ ꯇꯟ ꯂꯩꯕ
ꯎꯝ
ꯑꯗꯨ ꯑꯗꯨꯁꯨ ꯑꯗꯨ ꯑꯗꯨꯗ ꯑꯃꯁꯁꯨ ꯂꯩꯔꯦꯗꯅ
ꯑꯥ
ꯑꯗꯨꯗ ꯀꯩꯅꯣ ꯂꯣꯡ ꯗꯤꯁꯇꯦꯟꯁ ꯂꯩꯕꯗꯣ ꯑꯁ ꯈꯔ ꯀꯩꯅꯣ ꯇꯕ
ꯀꯣꯛ ꯁꯤꯖꯤꯜꯂꯒ ꯅꯣꯏꯅꯤ ꯆꯠꯂꯣꯅ
ꯗꯅꯤ ꯃꯥ ꯃꯥꯅꯦꯗꯤꯦꯁ ꯆꯠꯅꯤꯡꯂꯣꯏꯕ ꯑꯃꯗꯤꯗꯤ
ꯇ ꯄꯨꯁꯅꯗꯤ ꯂꯤ ꯊꯥ ꯑ ꯆꯍꯤ ꯃꯉꯥꯗꯤ ꯆꯠꯇ꯭ꯔꯗꯤ ꯌꯥꯔꯣꯏꯕ ꯑꯗꯨꯝ ꯂꯥꯛꯄ ꯆꯠꯄ ꯑꯣꯏꯔꯗꯤ ꯄꯩꯁꯥ ꯇꯤꯡꯉꯤꯅꯤꯅ ꯅꯠꯇ꯭ꯔꯣ
ꯑ
ꯆꯠꯂꯗꯤ ꯆꯍꯤ ꯃꯉꯥꯗꯤ ꯁꯣꯏꯗꯕꯤꯅꯦꯕ ꯉꯥꯏꯗꯤ ꯑꯁ ꯈꯜꯂꯣꯅꯦ
ꯁꯍꯤ ꯍꯗꯗꯤ ꯑꯗꯨ ꯄꯁ ꯆꯠ
ꯑꯣ ꯆꯍꯤ ꯈꯨꯗꯤꯡꯒꯤꯗꯤ ꯑꯗꯨꯝ ꯚꯦꯀꯦꯁꯟꯕꯨꯗꯤ ꯂꯩꯗꯤ ꯂꯩꯅꯤꯕ ꯑꯗꯨ ꯑꯣꯏꯔꯁꯨ ꯍꯥꯏꯗꯤ ꯂꯥꯛ ꯂꯥꯛ ꯏꯟꯇꯔꯝꯁꯐ ꯂꯥꯛ ꯑꯣꯏꯕꯅꯤꯅꯀꯣ ꯏꯟꯇꯔꯅꯦꯁꯅꯦꯜꯗꯤ ꯑꯗꯨꯗꯒꯤ ꯑꯁ ꯈꯪꯗ꯭ꯔꯦ
ꯀꯅꯤ
ꯎꯝ
ꯑ
ꯑ ꯑꯦꯖꯝ ꯑꯦꯁ ꯑꯦꯁ ꯁꯤꯒꯤ ꯑꯦꯛꯖꯥꯝ ꯃꯥꯒꯨꯝꯕ ꯑꯁ ꯍꯦꯛ ꯊꯣꯛꯑꯗꯤ ꯅꯨꯡꯉꯥꯏꯒꯗꯕ ꯐꯥꯔꯁ ꯇ꯭ꯔꯥꯏꯒꯨꯝꯕ ꯁꯤꯖꯒꯨꯝꯕ ꯊꯧꯔꯝ ꯑꯃꯗꯤ
ꯎꯝ ꯑꯩꯈꯣꯏ ꯁꯤ ꯇꯟꯕꯒꯤꯅꯤꯅꯦ ꯌꯥ
ꯑꯁ ꯁꯦꯂꯔꯤꯁꯦ ꯑꯁ ꯄꯥꯔꯗꯤ ꯌꯥꯔꯦꯕ ꯀꯣꯃꯤꯠꯃꯦꯟꯗꯤ ꯂꯩꯒꯗꯕꯅꯦꯕ ꯑꯦꯛꯖꯝ ꯀꯣꯝꯇꯦꯇ ꯑꯦꯛꯖꯝ ꯊꯑꯒꯦ ꯍꯥꯏꯗꯤ
ꯋꯥ ꯇꯅꯤ ꯅꯥ ꯃꯗ꯭ꯔ ꯄ
ꯆꯍꯤ ꯑꯃ ꯑꯅꯤꯗꯤ ꯋꯥꯁꯨ ꯋꯥꯅꯀꯣ
ꯑꯝ
ꯇꯧꯔꯗꯤ ꯍꯣꯏ ꯂꯥꯏꯐꯇꯥꯏꯝꯒꯤꯗꯤ ꯑꯗꯨꯝ ꯀꯝꯐꯣꯔꯇꯦꯕꯜ ꯂꯩꯅꯤꯀꯣ
ꯎꯝ
ꯑꯩꯈꯣꯏꯅ ꯆꯍꯤ ꯑꯃ ꯑꯅꯤꯗ ꯅꯨꯡꯉꯥꯏꯅ ꯂꯩꯔꯤꯉꯩꯗꯤ ꯑꯗꯨꯝ ꯋꯥꯅ ꯂꯩꯅꯤ ꯗꯤ ꯈꯪꯉꯦꯕ ꯑꯗꯨ ꯑꯗꯣ
ꯑꯗꯨ ꯇꯟ ꯃ
ꯎꯝ